ꯍꯦꯜꯂꯣ ꯎꯝ
ꯍꯥꯂꯣ
ꯑꯁ ꯀꯩꯅꯣꯅꯦ ꯍꯧꯖꯤꯛꯣ ꯇꯨ ꯏ ꯃꯥꯥꯦ
ꯑꯦ ꯕꯣꯜ ꯌꯤꯡꯏ ꯌꯦꯡꯏꯗꯨꯗꯤ
ꯅꯨꯡꯉꯥꯏꯕ꯭ꯔꯥ
ꯎꯝ ꯊꯤꯗꯅ ꯑꯩ ꯀꯩꯅꯣ
ꯑꯁ ꯀꯅꯥ ꯀꯅꯥ ꯁꯨꯅꯕ꯭ꯔꯣ
ꯄꯣꯔꯇꯨꯒꯜꯒ ꯀ꯭ꯔꯣꯁꯤꯌꯥ
ꯀꯅꯥꯅ ꯉꯝꯈ꯭ꯔꯦ
ꯄꯣꯔꯇꯨꯒꯜ
ꯄ꯭ꯔꯇꯨꯒꯣꯜ ꯐꯦꯟ ꯂꯕ ꯅꯝꯁꯦ
ꯀꯗꯅꯣ ꯑꯗꯨ
ꯑꯩꯗꯤ ꯑꯥꯔꯖꯦꯟꯇꯤꯅꯥꯒꯤ ꯐꯦꯟꯅꯦ
ꯑꯗꯨꯅꯦ ꯑꯩꯁꯨꯅꯤ ꯑꯗꯨ ꯑꯣꯏꯔꯁꯨ ꯑꯇꯣꯞꯄꯕꯨꯁꯨ ꯍꯥꯏꯊꯨꯗ ꯅꯨꯡꯉꯥꯏꯇꯦꯅ
ꯑꯗꯨꯕꯨꯗꯤ ꯑꯩꯗꯤ ꯑꯥꯔꯖꯦꯟꯗꯨꯅꯥ ꯁꯥꯟꯅꯔꯀꯥꯟꯗ ꯌꯦꯡꯗꯣꯏꯅꯦ
ꯑꯗꯨꯕꯨꯗꯤ ꯁꯣꯏꯗ꯭ꯔꯦꯗ ꯑꯩꯁꯨ ꯃꯤ ꯑꯇꯣꯞ ꯑꯩꯈꯣꯏꯁꯨ ꯌꯦꯡꯒꯗꯕꯅꯤꯅꯦ ꯐꯦꯟꯁ ꯐꯦꯟ ꯉꯥꯛꯇꯪ ꯌꯦꯡꯉꯗꯤ ꯀꯗꯤ
ꯑꯗ ꯑꯗ ꯑꯣꯏꯁꯨ ꯈꯔ ꯀꯔꯤ ꯍꯥꯏꯅꯤ ꯋꯥꯈꯪ ꯅꯨꯡꯉꯥꯏꯕ ꯑꯃ ꯍꯥꯏꯕ ꯂꯩꯗꯅ ꯑꯁ ꯂꯣꯏ ꯌꯥ ꯌꯥ ꯍꯧꯁꯨ ꯍꯍꯣꯗ ꯑꯩꯈꯣꯏ ꯊꯦꯉ ꯑꯦ
ꯌꯥꯔꯦ ꯅꯪ ꯅꯪ ꯍꯧꯗꯣꯛꯄꯤꯕ꯭ꯔꯣ
ꯑꯩꯗꯤ ꯊꯕꯛ ꯆꯠꯂ ꯍꯥꯜꯂꯛꯑꯒ ꯀꯩꯅꯣꯅꯦ
ꯑꯗꯨ ꯑꯣꯏꯔꯁꯨ ꯅꯪ
ꯅꯪ ꯊꯕꯛ ꯆꯠꯄ ꯆꯠꯇꯕ ꯈꯪꯗꯦ ꯑꯩ ꯊꯦꯡ ꯍꯧꯒꯠꯂꯤ ꯅꯪ ꯍꯧꯗꯣꯛꯂꯝꯕ ꯌꯥꯗ꯭ꯔꯕ
ꯀꯥꯏꯗꯒꯤꯅꯣꯗ ꯑꯩꯗꯤ ꯅꯪꯗꯣ ꯍꯧꯒꯠꯂꯒ ꯑꯁ ꯊꯕꯛꯀ ꯇꯧꯔꯝꯒꯗꯧꯕꯒ ꯃꯥꯜꯂꯦ ꯍꯥꯏꯕ
ꯀꯩꯅꯣ ꯕꯦꯛꯒ꯭ꯔꯥꯎꯟꯒꯤ ꯃꯐꯝꯒ ꯊꯥꯕ꯭ꯔꯥ
ꯈꯇꯥꯌꯦ
ꯁꯧꯕ ꯌꯗꯦꯀꯣ ꯈꯨꯗꯛꯇ
ꯑꯁ ꯈꯪꯗ ꯃꯤ ꯌꯥꯝ ꯂꯩꯕ ꯃꯥꯜꯂꯦꯗ
ꯍꯣ ꯌꯦꯡꯕ ꯀꯪꯕꯨꯅꯦ ꯈꯥꯟꯅꯥ ꯋꯥ ꯌꯥꯝ ꯌꯥꯝ ꯏ
ꯉꯁꯤꯗꯤ ꯊꯕꯛ ꯆꯠꯂꯣꯏꯗ꯭ꯔꯣ
ꯉ ꯂꯧ ꯆꯠꯀꯦ ꯇꯧꯔꯤꯌꯦꯦ ꯈꯟꯕꯅꯦ ꯉꯝꯒꯗ꯭ꯔꯥ ꯈꯪꯗꯦ
ꯂꯧꯗ
ꯍꯣꯏ
ꯑꯣ ꯀꯩꯅꯣ ꯇꯧꯔꯕꯣ ꯏꯁꯤꯡ ꯂꯩꯔꯕꯣ
ꯅꯠꯇꯦ ꯂꯧꯔꯥꯡ ꯂꯣꯏꯗꯤꯌꯦ
ꯂꯩꯗ꯭ꯔꯤꯌꯦ ꯑꯣ ꯍꯟꯗꯛ ꯊꯦꯡ ꯍꯟꯗꯛ ꯇꯤ ꯊꯦꯡꯕꯃꯜ ꯅꯟꯊꯟꯗ ꯁꯨꯑꯦ ꯑꯇꯩꯗꯤ
ꯊꯕꯛ ꯆꯤꯟꯅꯕ
ꯑꯁ ꯅꯪ ꯋꯥꯔꯝꯒꯅꯤꯗ ꯂꯧꯗꯣ ꯌꯥ ꯀꯌꯥꯅꯣꯕ ꯌꯥꯝ ꯆꯥꯎꯕ꯭ꯔꯕ
ꯂꯧꯔꯥꯛ ꯁꯪꯉꯝ ꯑꯍꯨꯝ
ꯁꯪꯉꯝ ꯑꯍꯨꯝ
ꯍꯂꯣ
ꯑ ꯑꯗꯨꯝ ꯌꯥꯝꯃꯦ ꯀꯣꯗꯨꯗꯦ ꯑꯗꯣ ꯁꯒꯝ ꯑꯍꯨꯝ ꯁꯪꯒꯝ ꯑꯍꯨꯝꯁꯦ ꯄꯔꯤ ꯌꯧꯅꯤꯡꯉꯥꯏ ꯀꯌꯥ ꯋꯥꯠꯀꯦ
ꯎꯝ ꯁꯪꯉꯝ ꯇꯔꯨꯛꯅ ꯄꯔꯤ ꯑꯃ ꯑꯦ ꯁꯪꯉꯝ ꯑꯗꯨ ꯅꯠꯇꯦ ꯁꯪꯉꯝ ꯃꯔꯤꯅꯀꯣ ꯄꯔꯤ ꯑꯃ
ꯑꯁ ꯅꯣꯏ ꯂꯧ ꯌꯥꯝꯃꯦ ꯑꯗꯨꯅ ꯑꯩꯈꯣꯏꯗꯤ ꯌꯥꯝꯗꯦ ꯑꯥ
ꯑꯩ ꯍꯥꯏꯕꯤꯒꯦꯀꯣ
ꯍꯥꯏꯌꯣ
ꯂꯧ ꯂꯧꯁꯦꯟ ꯍꯥꯏꯕꯅ ꯑꯅꯤ ꯑꯣꯏꯔꯗꯤ ꯂꯧꯈꯥꯏ ꯑꯃ ꯀꯣ
ꯑꯥ
ꯂꯧꯈꯥꯏ ꯑꯅꯤꯅ ꯁꯪꯉꯝ ꯑꯃ ꯀꯣ
ꯑꯥ
ꯁꯪꯉꯝ ꯑꯅꯤꯅ ꯂꯧꯔꯥꯛ ꯑꯃ ꯂꯧꯔꯥꯛ ꯑꯅꯤꯅ ꯄꯔꯤ ꯑꯃ
ꯑꯣ ꯑꯩꯈꯣꯏꯗꯤꯀꯣ
ꯑ
ꯂꯧꯔꯥꯛ ꯑꯃ ꯑꯣꯏꯕꯅꯤ ꯌꯥꯝꯂꯦ ꯀꯗꯥꯏꯗꯒꯤ
ꯑꯦ ꯁꯨꯅꯕ ꯃꯤ ꯅꯣꯏ ꯃꯃꯥ ꯕꯕꯥ ꯈꯛ ꯁꯨꯔꯗꯤ ꯋꯥꯒꯅꯤꯗ
ꯍꯣꯏ ꯑꯩꯈꯣꯏꯗꯤ ꯃꯤ ꯃꯤ ꯀꯧꯕ ꯃꯇꯦꯡ ꯄꯥꯡꯕꯤꯅꯤꯡꯉꯥꯏ
ꯌꯥꯏꯅꯦ ꯅꯣꯏ ꯅꯣꯏ ꯑꯗꯨꯃꯥꯏꯅ ꯂꯩꯔꯗꯤ
ꯀꯛꯇ ꯈꯔ ꯑꯣ ꯑꯩꯅ ꯄꯩꯁꯥ ꯉꯥꯛꯇꯅꯦ ꯍꯧꯖꯤꯛꯀꯥꯟꯗꯤ ꯄꯩꯁꯥ ꯄꯤꯔꯒ ꯂꯣꯏꯅ ꯅꯦꯛꯏ ꯉꯥꯛꯇꯅꯤ
ꯑꯣ ꯑꯗꯨꯔꯣ
ꯏꯁ ꯃꯇꯦꯡ ꯄꯥꯡꯕ ꯍꯥꯏꯔꯤꯗꯨꯗ ꯑꯩꯗꯤ ꯃꯤꯅ ꯅꯨꯡꯁꯤꯕꯤꯗꯨꯅ ꯃꯇꯦꯡ ꯄꯥꯡꯕ꯭ꯔꯥ ꯍꯥꯏꯔꯒ ꯑꯩꯒ ꯂꯩꯁꯕꯤ ꯑꯣꯏꯔꯔꯤꯕꯣ ꯀꯣ
ꯎꯝ
ꯍꯥꯏꯗꯤ ꯑꯩꯈꯣꯏ ꯀꯣꯏꯅꯕ ꯅꯨꯄꯥꯁꯤꯡꯒꯤ ꯃꯔꯨꯞ ꯃꯄꯥꯡ ꯀꯩꯅꯣ ꯀꯧꯔꯒ ꯆꯥꯛ ꯆꯔ ꯁꯨꯍꯟꯗꯣꯏꯅꯦ
ꯑꯁ ꯂꯣꯏꯔꯦ ꯅꯪꯖꯨ
ꯅꯣꯡꯐꯗꯣꯛ ꯇꯨꯕꯨ
ꯉꯝꯃꯣꯏ ꯑꯗꯨꯃꯥꯏꯅ ꯇꯧꯋꯤ ꯍꯧꯖꯤ ꯑꯩꯁꯦ ꯑꯁ ꯀꯩ ꯍꯥꯏꯅꯤ ꯑꯣꯏꯖꯕ ꯊꯤꯌꯦ ꯑꯉꯥꯡꯕꯨꯗꯨꯅꯦꯕ
ꯀꯩꯅꯣ ꯑꯣꯏꯖꯕ ꯊꯤꯕ ꯍꯥꯏꯕꯗꯨꯗ ꯂꯩꯗꯅ ꯃꯇꯝ ꯆꯥꯅ ꯇꯧꯕꯗꯣ ꯅꯨꯄꯤ ꯑꯣꯏꯅ ꯄꯣꯛꯑꯝꯗꯅꯕꯁꯦ ꯕꯤꯠꯀ ꯂꯩꯇꯦꯕꯨ
ꯑ ꯂꯣꯏꯔꯦꯍꯦ ꯅꯪꯁꯨ
ꯑꯩꯗꯤ ꯅꯨꯄꯤꯒ ꯑꯣꯏꯅ ꯄꯣꯛꯑꯝꯃꯕꯀꯣ ꯑꯩꯁ ꯃꯑꯣꯡ ꯀ ꯌꯥꯝ ꯇꯧꯅꯦꯕꯨ ꯅꯨꯄꯥ ꯍꯥꯏꯐꯦꯠ ꯈꯣꯏꯅꯤꯗꯤ
ꯂꯣꯏꯔꯦꯍꯦ
ꯑꯗꯨꯒ ꯇꯂꯣꯞ ꯆꯥꯕꯗ ꯀꯣꯛ ꯌꯨꯝ ꯄꯥꯟꯊꯣꯛꯄ꯫ ꯍꯦ
ꯑꯩꯗꯤ ꯑꯩꯗꯤ ꯑꯩꯗꯤ ꯇꯜꯂꯦ ꯑꯗꯨꯃꯥꯏꯅꯗꯤ ꯇꯧꯕꯗꯤ꯫ ꯑꯨꯡ ꯑꯩꯑꯣꯏꯌꯦ ꯍꯥꯍꯥ
ꯎ ꯏꯈꯥꯏꯅꯣ ꯏꯀꯥꯏꯅꯣ ꯅꯪ ꯏꯈꯥꯏ ꯂꯩꯔꯗꯤꯀꯣ ꯀꯔꯤꯁꯨ ꯐꯪꯉꯔꯣꯏ꯫
ꯉꯝꯃꯔꯣꯏꯗ ꯀꯗꯥꯏꯗꯒꯤꯑꯗꯨꯃꯥꯏ ꯇꯧꯕꯗꯤ ꯇꯜꯂꯦꯍꯦ꯫
ꯅꯟꯗꯨꯄ ꯁꯔꯨꯛꯄꯨꯗꯤ ꯁꯥ ꯑꯗꯨ ꯁꯔꯨꯛꯄꯨꯗꯤ ꯑꯥ ꯄꯩꯁꯥ ꯏꯊꯟꯗ ꯇꯥꯜꯂꯒ ꯏꯊꯟꯇ ꯍꯣꯠꯅꯔꯒ ꯃꯤ ꯑꯃ ꯑꯣꯏꯕꯗꯣ ꯑꯗꯨꯃꯥꯏꯟ ꯇꯧꯑꯣ ꯑꯗꯨꯗꯤ
ꯇꯧꯔꯤꯅꯦ ꯑꯩꯗꯤ ꯑꯩꯗꯤ ꯑꯁ ꯊꯕꯛꯁꯦ ꯁꯨꯗ ꯌꯥꯗꯦ ꯈꯜꯂꯒ ꯊꯕꯛ ꯆꯠꯂꯤꯅꯤꯅꯦꯍꯦ꯫
ꯐꯩꯅꯦ ꯌꯥꯝ ꯌꯥꯝꯅ ꯁꯨꯖꯕ ꯍꯩꯕꯤ ꯅꯣꯏꯒꯨꯝꯕ ꯐꯪꯖꯕ ꯑꯣꯏꯖꯒꯦ
ꯐꯪꯉꯣ ꯑꯩ ꯑꯗꯨꯃꯥꯏꯅ ꯐꯖꯕ ꯈꯪꯉꯣ ꯍꯥ
ꯁꯛꯁꯨꯨ ꯁꯛꯁꯨꯨ ꯅꯪ ꯅꯪꯗꯧꯅ ꯑꯗꯨ ꯃꯅꯥꯅꯕ꯫ ꯃꯤꯡꯁꯨ ꯅꯪꯗꯧꯅ ꯑꯗꯨꯝ ꯃꯥꯟꯅꯕ ꯑꯗꯨꯕꯨ꯫ ꯁꯥꯒꯩꯗꯤ ꯈꯔ ꯇꯣꯉꯥꯟꯕ
ꯐꯪꯕ ꯑꯣꯏꯔꯣ
ꯅꯪꯁꯨ ꯑꯦ ꯑꯗꯨ ꯑꯣꯏꯔꯗꯤ ꯑꯩ ꯏꯆꯥ ꯂꯩꯔꯀꯥꯟꯗ ꯅꯆꯥ ꯂꯩꯔꯀꯥꯟꯗ ꯏꯆꯥ ꯏꯆꯥ ꯑꯗꯨꯝ ꯄꯤꯅꯁꯤꯀꯣ꯫
ꯍꯣꯏ ꯄꯤꯅꯁ‌ꯦ ꯄꯤꯅꯁꯦ ꯑꯩꯕꯨ꯫ ꯑꯨꯝ ꯃꯥꯌꯨꯝ ꯄꯥꯟꯒꯦ ꯄꯥꯟꯂ‌ꯣꯏꯒꯦꯔ ꯒ꯭ꯌꯥꯟ ꯃꯦꯟ ꯇꯥꯗ‌ꯦ
ꯍꯩꯃꯥ ꯀꯩꯅꯣꯅꯦ ꯅꯪꯒꯤꯁꯦ
ꯍꯧꯖꯤꯛꯀꯥꯟꯗꯤ ꯊꯥꯖꯕꯁꯦ ꯀꯌꯥ ꯀꯩꯅꯣ ꯇꯧꯗꯦ ꯍꯥꯏꯕ꯫ ꯃꯤꯁꯤꯡꯖꯦ ꯍꯦꯛꯇ ꯑꯣꯏꯖꯕ ꯊꯤꯕ ꯃꯤ ꯌꯥꯎꯋꯦ ꯑꯗꯨꯒ ꯀꯩꯍꯥꯏꯅꯤ ꯅꯤꯡꯁꯤ ꯅꯨꯡꯁꯤꯕ ꯁꯥꯔ ꯀꯣ ꯃꯤꯕꯨ ꯍꯦꯛꯇ ꯀꯩꯅꯣ ꯇꯧꯕꯖꯨ ꯌꯥꯝ ꯂꯩꯌꯦꯗꯤ꯫ ꯍꯣꯏ ꯑꯗꯨꯃꯥꯏꯅ ꯇꯧꯕ ꯌꯥꯝ ꯂꯩꯌ‌ꯦ ꯇꯜꯂꯦ꯫
ꯑꯁ ꯑꯗꯨ ꯑꯣꯏꯗꯤ ꯅꯪ ꯍꯥꯏꯁꯦ꯫ ꯍꯣꯏ ꯃꯤ ꯈꯔꯕꯨꯗꯤ ꯂꯩꯕꯅꯦ ꯑꯗꯨꯕꯨ꯫ ꯑꯣꯏꯖꯕ ꯊꯤꯕꯒꯨꯝꯕ ꯑꯗꯨꯒꯨꯝꯕ ꯍꯣꯏ ꯑꯗꯨꯒꯨꯝꯕꯗꯤ ꯐꯠꯇꯦꯕꯀꯣ꯫
ꯐꯠꯇꯦꯕꯥ꯫
ꯑꯗꯨꯕꯨ ꯅꯪꯅꯕꯨ ꯄꯨꯛꯆꯦꯜ ꯁꯦꯡꯕ ꯅꯪꯅꯕꯨ ꯑ ꯅꯔꯝꯆꯠ ꯌꯥꯔꯕ ꯐꯔꯕ ꯑꯗꯨ ꯑꯣꯏꯔꯗꯤ ꯅꯪꯒꯤ꯫ ꯑ ꯆꯥꯟꯕꯤꯕ ꯑꯃ ꯅꯪꯒꯤ꯫ ꯅꯨꯡꯁꯤꯕꯤꯕ ꯈꯪꯕ ꯑꯃ ꯁꯣꯏꯗꯅ ꯂꯩꯔꯝꯒꯅꯤꯗ꯫
ꯈꯪꯇꯦꯗ꯫ ꯍꯧꯖꯤꯛꯀꯥꯟꯁ‌ꯦ ꯒꯌꯥꯟ ꯇꯥꯗ‌ꯦ ꯊꯥꯖꯗꯦꯗ ꯀꯌꯥ꯫
ꯊꯥꯖꯥꯗ꯭ꯔꯥꯒꯅ꯫
ꯃꯤ ꯆꯍꯤ ꯇꯔꯨꯛ ꯇꯔꯦꯠ ꯀꯣꯏꯅꯔꯁꯨ ꯇꯣꯛꯅꯕ ꯃꯌꯥꯝ ꯂꯩ ꯔꯤꯁꯤꯗꯤ꯫
ꯅꯨꯡꯁꯤꯕ ꯍꯥꯏꯕꯁꯦ ꯆꯍꯤ ꯇꯔꯨꯛ ꯇꯔꯦꯠ ꯀꯣꯏꯅꯔꯒ ꯅꯨꯡꯁꯤꯕ ꯍꯥꯏꯅꯤꯡꯉꯥꯏ ꯂꯩꯇꯦ꯫
ꯑꯗꯨ ꯑꯣꯏꯔꯁꯨ ꯑꯩ ꯀꯌꯥ ꯊꯥꯖꯗꯦ꯫
ꯁꯥ ꯁꯥꯔꯒ ꯎꯅꯔꯒ ꯅꯨꯡꯁꯤ ꯅꯨꯡꯁꯤꯅꯕ ꯍꯥꯏꯕꯁꯨ ꯌꯥꯗꯦꯕꯀꯣ꯫
ꯅꯨꯡꯁꯤꯕ ꯍꯥꯏꯕꯁꯤꯗꯤ꯫ ꯅꯪꯅ ꯆꯠꯈ꯭ꯔꯁꯨ ꯑꯩꯒꯤ ꯂꯥꯞ ꯑꯩꯉꯣꯟꯗꯒꯤ ꯂꯥꯞꯅ ꯆꯠꯈ꯭ꯔꯁꯨ꯫ ꯑꯗꯨ ꯊꯕꯛ ꯆꯠꯂꯁꯨ ꯀꯩ ꯀꯩ ꯇꯧꯔꯁꯨ ꯊꯥꯖꯕ ꯊꯝꯕꯗꯨ꯫
ꯎꯝ
ꯑꯗꯨꯕꯨ ꯅꯨꯡꯁꯤꯕ ꯀꯧꯕꯅꯦꯕ
ꯃꯥꯅꯦ
ꯑ ꯈꯪꯗꯔꯤꯗ ꯅꯣꯏꯅꯕꯨ ꯁꯨꯃꯥꯏꯅ ꯋꯥꯈꯜ ꯋꯥ ꯂꯩꯔꯗꯤ ꯄꯥꯈꯪ ꯑꯩꯈꯣꯏꯁꯦ ꯐꯪꯗꯧ ꯃꯥꯟꯗꯔ‌ꯦꯕꯨ
ꯑꯁ ꯅꯪ ꯈꯪꯗꯕ ꯒꯤꯅꯤꯗ ꯅꯨꯄꯤꯁꯨ ꯄꯨꯟꯁꯤꯁꯨ ꯌꯥꯝ ꯂꯨꯏꯗ
ꯍꯣꯏ ꯌꯥꯝ ꯂꯨꯕꯅꯦ ꯅꯨꯄꯤꯁꯤꯡꯁꯤ ꯌꯥꯝ ꯁꯤꯡꯁꯨ ꯁꯤꯡꯉꯤꯀꯣ
ꯈꯪꯗ‌ꯦꯍ‌ꯦ ꯑꯗꯨꯗꯤ
ꯑꯁ ꯅꯨꯄꯥꯅ ꯅꯨꯡꯁꯤ ꯍꯥꯏꯔꯛꯑ ꯀꯥꯟꯗ ꯃꯣꯏꯗꯣ ꯌꯥꯝꯅ ꯐꯤꯔꯦꯞ ꯑꯆꯨꯝꯕ ꯂꯧꯕꯁꯨ ꯂꯩꯌꯦꯕꯀꯣ
ꯎꯝ
ꯁꯤ ꯅꯨꯄꯥꯁꯨ ꯅꯨꯡꯁꯤ ꯑꯃꯁꯨ ꯅꯨꯡꯁꯤ ꯍꯥꯏꯔ ꯀꯥꯟꯗ ꯀꯅꯥꯕꯨ ꯌꯥꯕꯤꯗꯣꯏꯅꯣ ꯍꯥꯏꯕꯗꯨ ꯅꯣꯏ ꯑꯗꯨꯝ ꯌꯦꯡꯉꯀꯥꯟꯗ ꯈꯪꯉꯦꯕ ꯑꯗꯨꯅ ꯎ ꯅꯨꯄꯤ ꯅꯨꯄꯤꯁꯤꯡꯁꯦ ꯍꯣꯏ ꯋꯥꯁꯨ ꯌꯥꯝ ꯋꯥꯝꯅꯤ
ꯀꯃꯥꯏꯅ ꯑꯣꯏꯔꯣꯏꯗꯣꯏꯅꯣ ꯅꯨꯄꯤ ꯏꯃꯨꯡ ꯍꯣꯡꯈ꯭ꯔꯗꯤ ꯏꯃꯨꯡ ꯄꯥꯜꯂꯅꯦ ꯑꯁ ꯏꯃꯨꯡꯒꯤ ꯌꯥꯝ ꯈꯟꯕꯅꯦ
ꯆꯨꯝꯃꯦ ꯆꯨꯝꯃꯦ ꯃꯃꯥ ꯃꯄꯥ ꯃꯣꯏ ꯏꯃꯨꯡ ꯃꯅꯨꯡ ꯊꯥꯗꯣꯛꯑꯒ ꯃꯤꯉꯣꯟꯗ ꯌꯨꯝ ꯄꯥꯜꯂꯨꯗꯣꯏꯅꯦ ꯑꯗꯨꯗ ꯇ ꯁꯤ ꯇꯑꯣꯏ ꯑꯣꯏꯅ ꯀ ꯇꯧꯔꯛꯑꯗꯤ ꯌꯥꯝ ꯅꯨꯡꯁꯤꯒꯅꯤꯕꯀꯣ
ꯑꯗꯨꯅꯦ
ꯑꯗꯨꯕꯨ ꯑꯩꯗꯤ ꯁꯨꯃꯥꯏꯅ ꯇꯧꯕꯤꯔꯨ ꯅꯪꯕꯨ
ꯑꯗꯨꯃꯥꯏꯅꯟꯇꯧꯗꯕꯨꯣꯣ
ꯃꯊꯪ ꯃꯄꯣꯛ ꯍꯥꯏꯕ ꯂꯩꯔꯗꯤꯀꯣ
ꯍ
ꯅꯪ ꯁꯥꯒꯩ ꯑꯇꯣꯞꯄꯗ ꯌꯦꯛ ꯑꯇꯣꯞꯄꯗ ꯄꯣꯛꯑꯝꯕ ꯑꯣꯏꯣꯏꯁꯗꯅꯕ
ꯑꯣꯁꯅꯨꯒꯣ
ꯑꯩ ꯌꯥꯝ ꯀꯞꯅꯤꯡꯒꯦ
ꯑ ꯀ ꯀꯅ ꯄꯤꯗ ꯐꯊꯕꯣ
ꯅꯪ ꯑꯩꯕꯨ ꯃꯥꯡꯗꯕ ꯑꯃꯨꯛ ꯈ
ꯉꯁꯤꯗꯤ ꯃꯪꯗ
ꯀꯩꯅꯣꯃꯤꯅꯦ ꯑꯗꯨ ꯑꯗꯨ ꯋꯥꯈꯜ ꯆꯪꯅ ꯍꯥꯏꯔꯒ ꯅꯪꯅ ꯀꯔꯤꯝ ꯈꯟꯗꯕꯤꯗ ꯅꯣꯛꯏꯗꯣ
ꯑꯗꯨꯗ ꯑꯗꯨꯗ ꯁꯨꯝ ꯅꯛꯅꯤꯡꯕ ꯍꯥꯏꯇꯥꯔꯦ
ꯍꯥꯏ ꯂꯩꯁꯥꯕꯤꯁꯤꯡꯁꯦ ꯑꯁꯦꯡꯕ ꯋꯥ ꯉꯥꯡꯔꯗꯤ ꯍꯔꯥꯎꯕꯒꯤ ꯌꯥꯝ ꯅꯣꯒꯜꯂꯦ ꯍꯥꯏ
ꯍꯣꯏ ꯍꯥꯅꯨ ꯀ ꯑꯣꯏꯕꯅꯦꯀꯣ ꯂꯥꯟꯗ
ꯃꯊꯪ ꯃꯄꯣꯛꯇ ꯐꯥꯎ ꯅꯪꯕꯨ ꯉꯥꯏꯔꯝꯒꯦ ꯍꯥꯏꯅ ꯂꯩꯕ ꯅꯔꯥꯏꯕꯛ ꯌꯥꯝ ꯐꯕꯅꯦ ꯑꯇꯣꯞꯄꯗ ꯑꯩ ꯑꯝꯇ ꯍꯥꯏꯗꯦ
ꯑꯁ ꯌꯥꯝ ꯊꯥꯒꯠꯆꯔꯦ
ꯃꯊꯪ ꯃꯄꯨꯠꯇ ꯑꯩꯁꯨ ꯈꯔ ꯅꯣꯏꯔꯒ ꯈꯔ ꯁꯒꯠꯖꯔꯒ ꯄꯣꯛꯔꯝꯒꯦ ꯋꯥꯪꯁꯨ ꯋꯥꯡ ꯆꯥꯎꯅ
ꯍꯣꯏ ꯃꯤ ꯌꯦꯡꯉꯨꯗ ꯃꯤꯅ ꯄꯣꯞ ꯄꯣꯞ ꯀꯦꯟꯒꯗꯕ ꯁꯛꯇ ꯃꯥꯏꯗꯥꯗ ꯑꯣꯏ ꯑꯣꯏꯁꯅꯀꯣ
ꯑꯗꯨꯕꯨꯕꯨ ꯁꯛ ꯊꯤꯕꯅꯗꯤ ꯈ꯭ꯋꯥꯏ ꯅꯨꯡꯉꯥꯏ ꯍꯥꯏꯕꯗꯤ ꯅꯨꯄꯤ ꯂꯩꯁꯥꯕꯤꯗ ꯅꯨꯡꯁꯤ ꯍꯥꯏꯔ ꯀꯥꯟꯗ ꯃꯣꯏꯅꯔ ꯌꯥꯔꯛꯑꯗꯤ ꯁꯛꯄꯨ ꯌꯦꯡꯗ꯭ꯔꯦꯕ
ꯑꯩ ꯑꯩ ꯁꯊꯤꯗꯁꯨ ꯑꯩꯅ ꯅꯨꯡꯁꯤ ꯍꯥꯏꯐꯅ ꯌꯥꯔꯛꯑꯗꯤ ꯑꯩ ꯑꯣꯏꯕꯒꯤ ꯅꯨꯡꯁꯤꯔꯤꯕꯅꯦꯕ ꯁꯛꯇ ꯌꯦꯡꯗ꯭ꯔꯦ ꯍꯥꯏꯕꯁꯦ ꯑꯩ ꯑꯗꯨꯝ ꯊꯥꯖꯕ ꯐꯪꯉꯦꯕꯀꯣ
ꯑꯁ ꯑꯗꯨꯕꯨ ꯂꯩꯗꯅ ꯃꯤꯑꯣꯏꯕ ꯍꯥꯏꯁꯤꯗꯤ ꯅꯨꯄꯤ ꯈꯔ ꯈꯔ ꯈꯛꯇꯪꯒꯤ ꯋꯥꯔꯤꯅꯦꯕ ꯑꯗꯨꯕꯨꯗꯤ
ꯎꯝ ꯆꯃꯦ
ꯃꯥꯒꯤ ꯃꯊꯪ ꯃꯊꯪ ꯃꯄꯣꯛꯀ ꯑꯉꯥꯡ ꯂꯩꯔꯛꯀꯗꯕꯒꯤ ꯈꯜꯂꯒꯁꯨ ꯃꯤ ꯐꯖꯕ ꯊꯤꯕꯁꯨ ꯌꯥꯎꯔꯤꯕ ꯄꯣꯠꯅꯤ
ꯇꯦꯁ ꯃꯁꯜ ꯃꯣꯏ ꯃꯄꯨꯔꯣꯏꯕ ꯃꯆꯨ ꯐꯖꯔꯒ ꯃꯆꯥ ꯐꯖꯅꯤ ꯍꯥꯏꯕ ꯂꯩꯇꯦꯗ
ꯈꯪꯗꯦꯗ ꯑꯗꯨ ꯍꯧꯗꯤ ꯃꯥꯒꯤ ꯃꯥꯒꯤ ꯋꯥꯈꯜ ꯋꯥꯈꯜꯗꯨꯅꯅꯦꯒꯗꯧꯕꯗꯤ ꯑꯩꯅ ꯑꯩꯅ ꯈꯪꯕꯗ ꯑꯩꯅ ꯀꯔꯤ ꯍꯥꯏꯅꯤ ꯏꯃꯥꯟꯅꯕꯤ ꯈꯔ ꯊꯦꯡꯅꯕꯗ ꯑꯗꯨꯝ ꯈꯪꯕꯗꯣ ꯍꯥꯏꯕꯤꯕ
ꯎꯝ ꯐꯠ ꯑꯗꯨꯒꯨꯝꯕ ꯅꯃꯥꯟꯅꯕꯤꯗꯣꯌꯥ ꯀꯌꯥ ꯄꯨꯟꯒꯅꯧꯕ ꯌꯥꯝ ꯄꯛꯄ ꯂꯥꯏꯕꯅꯦ ꯁꯤꯒꯨꯝꯕ ꯂꯥꯏꯅꯥꯁꯦ ꯁ ꯃꯅꯦꯪꯦꯍ ꯈ
ꯍꯣꯏ ꯑꯩ ꯋꯥꯈꯜꯅꯤ